ꯖꯤ ꯀꯔꯤ ꯇꯧꯔꯤꯅꯣ ꯉꯥꯎꯕꯣ ꯅꯪ
ꯑꯔꯃꯤ ꯌꯨ ꯍ ꯑꯩ ꯉꯔꯦ
ꯀꯩꯅꯩꯅꯣ ꯀꯔꯝꯕꯝꯕ ꯂꯑꯅ ꯅꯣ
ꯏꯪꯂꯤꯁ ꯂꯣꯟꯣꯟꯕꯨ ꯂꯑꯅꯦ
ꯏ ꯀꯝꯕꯂ ꯍꯥꯏꯁꯤꯅꯣꯕ
ꯏꯪꯂꯤꯁ ꯂꯣꯟꯕ ꯂꯩꯥꯏ
ꯑꯥ ꯄꯤꯛꯅꯤꯛ ꯆꯠꯅꯤꯡꯌꯦ ꯆꯠꯂꯒ ꯏꯁꯤꯡ ꯇꯥꯁꯜꯂꯤꯅꯦ ꯀꯔꯤꯅꯣ ꯍꯥꯏꯕꯃꯤꯗꯥ
ꯑꯩꯗꯤ ꯊꯔꯣ ꯑꯃ ꯁꯥꯠꯂꯦꯕꯀꯣ ꯁꯤꯡꯗꯨꯗ ꯑꯩꯁꯦ ꯁꯨꯝ ꯌꯦꯦꯛꯅꯤꯡꯗꯅ ꯁꯨꯝ ꯂꯥꯝꯕ ꯑꯩꯁꯦ ꯉꯍꯥꯛꯇꯪ ꯀꯥꯎꯊꯣꯛꯎꯒ ꯑꯩꯁꯦ ꯇ
ꯌꯨꯡꯁꯤꯜꯂꯤꯕꯗꯨꯒ ꯂꯥꯎ ꯍꯣꯡꯕꯗꯒꯤ ꯏꯃꯥꯟꯅꯕꯤ ꯑꯃ ꯆꯦꯟꯁꯤꯜꯂꯑꯒ ꯆꯤꯡꯈꯠꯂꯛꯏ ꯃꯥꯁꯨ ꯆꯤꯡꯊꯒꯦ ꯇꯧꯔꯦ ꯑꯩꯅ
ꯍ
ꯑꯩꯈꯣꯏ ꯑꯅꯤ ꯑꯍꯨꯝ ꯂꯥꯏꯟ ꯁꯦꯝꯃꯒ ꯊꯧꯔꯤ ꯁꯥꯔꯒ ꯆꯤꯈꯠꯂꯦ
ꯃꯤ ꯃꯃꯥꯡꯗ ꯏꯀꯥꯏꯗꯦꯀꯣ ꯏꯕꯦꯝꯃ ꯅꯪ
ꯑꯁ ꯂꯣꯏꯔꯦ ꯍꯣꯔꯦꯟ ꯊꯕꯛ ꯂꯩꯇꯦ ꯑꯁ ꯕꯤꯠ ꯌꯥꯎꯗꯦ ꯁꯨꯝ ꯂꯥꯛꯑꯝꯕꯅꯦꯕ
ꯑꯔꯨ ꯍꯧꯖꯤ ꯀꯥꯏꯗ
ꯑ ꯂꯩꯔꯥꯏꯗ ꯑꯗꯨꯝ ꯈꯔ ꯅꯛꯑꯦꯕ
ꯇꯋꯥ ꯅ ꯆꯂꯨ ꯏꯁ
ꯇ
ꯑꯝ
ꯑꯣꯛꯇꯛꯇ
ꯋꯥ ꯐꯥꯏ ꯀꯦ ꯇ
ꯑ ꯇꯒ ꯇ ꯍꯜꯂꯨꯔꯕꯅꯦ ꯑꯥꯏ
ꯇꯥꯁꯅꯤ ꯇꯥꯁꯅꯤ ꯅꯪ ꯌꯥꯝꯅ ꯐꯠꯇꯕ ꯃꯤꯅꯤ
ꯑꯩꯅ ꯇꯧꯕ ꯊꯕꯛꯄꯨ ꯗꯨꯀꯣꯜ ꯆꯥꯕ ꯀꯔꯤ ꯂꯩꯈꯤ
ꯀꯁꯜ ꯂꯩꯗꯤꯁ ꯇꯅꯀ ꯃꯥꯥꯏ ꯇꯂ ꯍꯥꯏꯕ
ꯇꯣ ꯁꯣꯂꯦ
ꯑ ꯐꯧꯔꯦ ꯅꯨꯡꯁꯥꯗ ꯑꯗꯨꯝ ꯇꯦ ꯁꯦꯠꯆꯜꯂꯒ
ꯑꯩ ꯑꯗꯨꯝ ꯐꯝꯃꯒ ꯂꯩꯔꯦ ꯅꯨꯡꯁꯥꯗ ꯀꯥꯂꯦꯟꯒꯤ ꯅꯨꯡꯁꯥꯗꯣ ꯌꯥꯏꯔꯦ ꯀꯨꯆꯨꯁꯦ ꯀꯨꯆꯨꯁꯦ ꯂꯣꯛꯑꯦ ꯑꯗꯨꯒ ꯑꯗꯨꯝ ꯀꯪꯈ꯭ꯔꯦ
ꯑ ꯉ ꯅꯪ ꯀꯁꯨ ꯂꯣꯈ꯭ꯔꯕꯥ
ꯀꯗꯥꯥꯏ ꯉꯧꯕꯅꯣꯗ ꯍꯧꯖꯤꯛ ꯑꯩ ꯑꯃꯨꯔꯩ ꯑꯣꯜꯂꯦ
ꯑꯉꯕꯅ ꯈꯪꯅꯤ
ꯑꯩ ꯑꯃꯨꯔꯏꯅꯦ
ꯂ ꯍꯥꯏꯗꯟꯕꯤ ꯇꯧꯔꯤꯦꯠꯇ ꯃꯥꯒꯦ
ꯑꯩ ꯌꯥꯝ ꯃꯨ ꯂꯩꯅꯦ ꯁꯦꯝꯃꯅꯦ ꯑꯩ ꯃꯨꯔꯦꯁꯤꯦ ꯀꯥꯔꯛꯏ
ꯀꯔꯝ ꯀꯥꯟꯗꯥꯏꯗ
ꯅꯪꯅ ꯑꯩ ꯉꯧꯔꯦ ꯍꯥꯏꯗꯨꯅ ꯍꯛꯁꯦꯜꯗ ꯂꯩꯔꯤꯀꯥꯟꯒꯤ ꯑꯔ ꯆꯪꯦꯟ ꯍꯦꯟꯗꯕꯒꯤ ꯑꯩꯖꯠ ꯃꯗꯤ ꯃꯨꯖꯥꯕꯥꯏ ꯑ ꯁꯨꯝ ꯀꯥ ꯃꯅꯨꯡꯗ ꯍꯦꯟꯗꯕꯒꯤ ꯉꯧꯖꯕ ꯍꯧꯖꯤꯗꯤ ꯑꯗꯨꯗꯒꯤ ꯁꯥ ꯁꯥꯗꯅ
ꯑꯃꯨꯛ ꯍꯤꯡꯉꯣꯃꯀꯣ ꯅꯦꯅ ꯀꯣꯏꯆꯠ ꯆꯠ ꯂꯩꯔꯦ ꯑꯩ ꯑꯗꯨꯅ ꯀꯥꯔꯦ ꯍꯧꯖꯤꯛ ꯌꯥꯗ꯭ꯔꯦ ꯅꯦꯒ꯭ꯔꯣ ꯅꯦꯒ꯭ꯔꯣ ꯉꯝꯖꯕ ꯀꯨꯆꯨ ꯍꯥꯥ
ꯅꯣꯏ ꯃꯤ ꯀꯌꯥ ꯆꯠꯂꯤꯅꯣꯕ
ꯑꯩꯈꯣꯏ ꯃꯤ ꯇꯔꯨꯛ ꯍꯥꯟꯅ ꯑꯈꯣꯏ ꯑꯦꯂꯕꯦꯟ ꯇ꯭ꯋꯦꯞ ꯇꯝꯃꯤꯟꯅꯔꯛꯄ ꯏꯃꯥꯟꯅ ꯕꯤꯒꯩꯅꯦꯕ ꯁꯨꯝ ꯀꯨꯏꯔꯦ ꯊꯦꯡꯅꯔꯛꯇꯕꯗꯣ ꯒ꯭ꯔꯦꯖꯨꯑꯦꯁꯟ ꯂꯣꯏꯔꯦ ꯍꯧꯖꯤꯛ ꯌꯦꯡꯉꯣ ꯑꯩꯈꯣꯏ ꯇꯨꯋꯜꯐ ꯑꯦꯛꯖꯥꯝ ꯊꯥ ꯂꯣꯏꯔꯀꯥꯟꯗ ꯀꯣꯂꯦꯖꯇꯣ ꯑꯝꯇ ꯄꯨꯟꯗꯕꯗꯒꯤ ꯌꯥꯝ ꯇꯪ ꯄꯨꯜꯍꯧꯁꯦꯅ ꯆꯥꯛ ꯆꯥꯅꯩꯌꯦꯕꯀꯣ ꯎꯝ ꯌꯦꯟ ꯊꯣꯡꯕꯅꯤꯗ ꯏꯃꯥꯟꯅꯕꯤ ꯃꯌꯨꯝꯗ
ꯆꯥꯕꯗ ꯌꯦꯟ ꯊꯣꯡꯗ꯭ꯔꯗꯤ
ꯃꯩꯇꯩ ꯌꯦꯟꯅꯦ
ꯍꯤ ꯍꯥ ꯍꯥ ꯃꯥꯜꯂꯦꯍꯦ ꯀꯣꯏꯂꯔ ꯑꯣꯏꯔꯝꯅꯤ ꯀꯣꯏꯂꯔ ꯕꯣꯏꯂꯔ ꯅꯠꯇꯦ ꯀꯣꯏꯂꯔ ꯍꯥꯏꯕ
ꯀꯣꯏꯂꯔ ꯅꯠꯇꯦ ꯃꯩꯇꯩ ꯌꯦꯟ ꯑꯀꯟꯕꯤꯗꯨꯅꯦꯃꯤ ꯃꯩꯇꯩ ꯌꯦꯟꯅꯦ ꯑꯗꯣ ꯏꯃꯥꯟꯅꯕꯤ ꯃꯌꯨꯝ ꯊꯣꯡꯕꯅꯤꯅ ꯃꯣꯏ ꯕꯕꯥꯅ ꯂꯣꯏ ꯊꯣꯡ ꯁꯦꯝ ꯁꯥꯗꯅ ꯇꯧꯔꯝꯃꯦꯕ ꯊꯣꯡꯕꯨꯗꯤ ꯑꯩꯈꯣꯏ ꯂꯥꯛꯑ ꯊꯣꯡꯕ
ꯀꯅꯥ ꯅꯪ ꯊꯣꯡꯉꯤꯔꯥꯍꯥꯏꯖꯦ ꯀꯅꯥꯟ ꯊꯣꯡꯉꯤꯅꯣ ꯅꯃꯥꯟ ꯕꯕꯤꯅꯥ
ꯑꯩꯈꯣꯏ ꯏꯃꯥꯟꯅꯕꯤꯅ ꯑꯗꯨꯒꯅꯦ ꯑꯩꯈꯣꯏ ꯃꯌꯥꯝꯗꯨꯅ ꯍꯩꯄꯥꯥꯁꯦ ꯁꯥꯗꯅꯀꯣ ꯍꯩꯕꯣꯏ ꯍꯩꯇꯕꯣꯏ ꯊꯣꯡꯕꯁꯤꯗ ꯆꯝꯄ꯭ꯔꯥꯗꯣ ꯁꯨꯝ ꯁꯨꯝꯃꯒ ꯃ ꯃꯀꯨꯗꯣ ꯍꯨꯟꯗꯣꯛꯈꯤꯗꯧ ꯅꯠꯇ꯭ꯔꯥ ꯁꯨꯝꯁꯨ ꯁꯨꯝꯃꯦꯗꯅ ꯃꯀꯨꯁꯨ ꯍꯥꯞꯆꯜꯂꯕ ꯑꯗꯨꯒ
ꯊꯣꯡꯕꯗꯔꯥ ꯍꯥꯏꯖꯦ
ꯈꯥꯔꯕ ꯑꯗꯨꯒ
ꯉꯥꯥꯥꯥꯥꯥꯔꯣ ꯊꯣꯡꯉꯤꯖꯦ ꯊꯣꯡꯉꯤ ꯏꯟꯖꯥꯡꯗꯣ
ꯑꯁ ꯑꯩꯈꯣꯏ ꯃꯌꯥꯝ ꯆꯪꯗꯅ ꯊꯣꯡꯉꯤꯅꯤꯅꯦ ꯑꯃꯅ ꯑꯃꯨꯛ ꯍꯩꯄꯥꯃꯨꯛ ꯁꯥꯖꯟ ꯑꯃꯅ ꯑꯃꯨꯛ ꯍꯩꯄꯥꯛ ꯑꯃꯨꯛ ꯁꯥꯖꯟ ꯑꯗꯨ ꯊꯥꯛꯆꯜꯂꯨ ꯍꯥꯎꯅꯤꯒ ꯑꯗꯨ ꯊꯥꯛꯆꯜꯂꯨ ꯍꯥꯎꯅꯤꯒ ꯇꯧꯗꯅ ꯀꯨꯛ ꯌꯥꯝꯃꯟꯗꯅ ꯁꯕꯅꯥ ꯁꯥꯒꯔꯦ
ꯃꯌꯨꯝ ꯄꯥꯟ ꯈꯪꯉꯣꯏ ꯑꯗꯨ ꯃꯤꯗꯣꯑꯩꯍꯩꯅꯗꯦ
ꯑꯗꯩꯗꯤ ꯑꯩꯈꯣꯏ ꯃꯌꯥꯝꯁꯤꯅꯅꯦ ꯀꯩꯅꯣꯁꯦ ꯍꯥꯞꯄꯦ ꯑꯃ ꯇꯜꯧ ꯑꯃ ꯏꯁꯄ꯭ꯔꯤꯡ ꯑꯣꯟꯌꯟꯗ
ꯑꯥ
ꯑꯗꯨꯗꯨꯁꯨꯅꯦ ꯀꯤꯁꯤ ꯀꯤꯁꯤ ꯄꯨꯜꯂꯗꯅ ꯍꯥꯞꯄꯦ ꯑꯗꯨꯒ ꯏꯟꯖꯥꯡꯗꯨꯅ ꯈꯔꯞ ꯈꯥꯔꯞ ꯇꯧꯔꯦ ꯆꯝꯄ꯭ꯔꯥꯗꯨꯒꯤ ꯑꯗꯨꯝ ꯆꯥꯈ꯭ꯔꯦ ꯑꯩꯈꯣꯏ ꯃꯌꯥꯝ ꯅꯣꯛ ꯅꯣꯛꯇꯅ ꯑꯗꯨꯃꯥꯏꯅ ꯄꯨꯟꯈꯤꯕ ꯇꯨꯌꯦꯞꯀꯤꯖꯦ
ꯎꯝ
ꯑꯗꯨꯒꯤ ꯃꯇꯨꯡꯗ ꯑꯗꯨꯝ ꯎꯅꯗꯕ꯭ꯔꯦ ꯁꯛꯀ ꯀꯥꯡꯅꯗꯦ ꯆꯥꯔꯦꯅ ꯄꯨꯜꯂꯨꯕꯅꯦꯕ ꯥꯡ ꯑꯩꯅ ꯑꯃꯨꯛ ꯃꯟ ꯌꯨꯡꯉꯨꯔꯤꯁꯤꯅ ꯑꯗꯨꯗ ꯔ
ꯑ ꯣꯌꯂꯔ ꯀꯣꯌꯔ ꯣꯌꯔ ꯀꯣꯏꯂꯔ
ꯃꯥꯅꯦꯃꯤ
ꯑꯩ ꯈꯪꯉꯦꯕ ꯕ꯭ꯔꯣꯏꯖꯔ ꯃꯥꯜꯂꯦ ꯅꯁꯛꯇꯣ ꯍꯣꯏ ꯅꯪꯕꯨꯗꯤ ꯂꯣꯏ ꯆꯥꯏꯅꯦ ꯈꯪꯉꯤꯅꯦ ꯅꯪ ꯑꯣ ꯌꯦ ꯂꯣꯏ ꯉꯥꯅꯨ ꯀꯥꯏ ꯑꯗꯨꯗꯒꯤ ꯀꯥꯗꯒꯤ ꯑꯣ ꯔꯥꯗꯕ꯭ꯔꯥ
ꯃꯣꯏꯗꯤ ꯆꯥꯏ ꯆꯥꯗꯦ ꯌꯥꯝ ꯇꯧꯋꯦꯕ ꯑꯗꯨꯅ ꯂꯥꯁꯇ ꯀꯩꯗ ꯇꯥꯏ ꯌꯦꯟꯗ ꯇꯥꯏ ꯌꯦꯟ ꯆꯥꯉꯦꯗꯨꯅ
ꯀꯀ
ꯑꯩꯅ ꯌꯦꯟ ꯕ꯭ꯔꯣꯏꯂꯔꯗ ꯑꯣꯏꯅ ꯑꯗꯨꯝ ꯆꯥꯔꯦꯕ
ꯆ ꯑꯣꯏꯅ
ꯍ ꯑꯅ ꯉꯥꯨ ꯆꯥꯖ ꯌꯥ ꯍꯥꯏꯐꯠ ꯕꯅꯦ ꯑꯗꯣ ꯉꯥꯅꯨꯗꯣ ꯈꯅꯗꯦ ꯍꯥꯏꯔꯛꯑꯕ ꯑꯃꯅ ꯆꯥꯗꯦ ꯍꯥꯏꯔꯛꯑꯕ
ꯄꯥꯕꯗꯔ ꯋꯥ
ꯅꯠꯇꯦ ꯆꯥꯗꯦ ꯍꯥꯏꯕ ꯍꯩꯅꯗꯦ ꯍꯥꯏꯕ
ꯁꯤꯖꯥ
ꯑꯗꯨꯅ ꯕꯔꯥ ꯀꯥꯔꯟꯗꯨꯁꯨꯅꯦ ꯑꯩ ꯏꯃꯥꯟꯅꯕꯤ ꯑꯃ ꯍꯗꯣ ꯃꯥ ꯃꯥ ꯌꯥꯎꯔꯝ ꯇꯥꯔꯒꯗꯤ ꯕꯣꯏꯂꯔꯐꯧ ꯆꯥꯔꯔꯣꯏ ꯉꯥꯗ ꯇꯥꯔꯗꯧꯅꯤ
ꯎ ꯃꯩꯗꯧ ꯆꯥꯗꯕꯅ ꯌꯥꯎꯔꯤꯕ
ꯃꯥꯗꯤ ꯉ ꯃꯥꯗꯤ ꯌꯦꯡꯕ
ꯑꯗꯨ ꯃꯥꯥꯏ ꯇ ꯃꯥ ꯊ ꯌꯥꯔꯦꯒꯦꯖ ꯐꯥꯏꯕ
ꯑꯁ ꯑꯗꯨ ꯃꯌꯥꯝ ꯆꯥꯃꯤꯟꯅꯕꯗꯨꯗ ꯃꯥꯒꯤ ꯇꯣꯉꯥꯟꯂ ꯄꯤꯖꯕ ꯍꯥꯏꯁꯦ ꯅꯨꯡꯉꯥꯏꯒꯗ꯭ꯔꯣ
ꯑꯦ ꯄ ꯃꯤ ꯄꯥꯏꯗꯅ ꯆꯥ ꯇꯥꯗꯅꯦ
ꯎꯝ ꯄꯨꯂꯞ ꯌꯦꯟꯁꯥꯡ ꯇꯦꯡꯀꯣꯠ ꯑꯆꯣꯡꯝꯒ ꯊꯝꯃꯒ ꯑꯃꯅꯣ ꯀꯣꯠ ꯑꯃꯅꯣ ꯒꯣꯠ ꯇꯧꯔꯒ ꯑꯗꯨ ꯑꯇ ꯆꯥꯃꯤꯟꯅꯕꯗꯨꯅ ꯍꯦꯜꯂꯣꯏꯗ꯭ꯔꯣ ꯅꯨꯡꯉꯥꯏꯕ
ꯑꯥ ꯇꯨꯃꯤ ꯃꯁꯥꯗꯅ ꯇꯦꯛꯄꯣꯝ ꯄꯤꯖ ꯊꯝꯃ ꯀꯃꯥꯏꯅ ꯅꯠꯇ꯭ꯔꯥꯅꯦ ꯂꯥꯟꯕ꯭ꯔꯣꯅ ꯍꯥꯏꯁꯤꯕꯣ
ꯌꯥꯗꯇꯅ ꯃꯥ ꯁꯔꯗꯔꯒꯤꯗꯤ ꯊꯨꯒꯕꯗꯨ ꯌꯥꯗꯅ
ꯄꯠ ꯑꯁ ꯕꯤꯔꯥꯅꯤ ꯃꯥꯒ ꯆꯠꯃꯤꯟꯅꯔꯗꯤꯅꯦ ꯐꯥꯁ ꯐꯨꯗ ꯑꯃ ꯆꯪꯉꯅꯤ ꯃꯣꯃꯣ ꯆꯥꯁꯦ ꯍꯥꯏꯔꯅꯤꯀꯣ ꯚꯦꯖ ꯃꯣꯃꯣ ꯆꯥꯗꯣꯏꯕ ꯐ꯭ꯔꯥꯏ ꯔꯥꯏꯁ ꯑ ꯆꯥꯁ ꯍꯥꯏꯔꯅꯤ ꯚꯁ ꯐ꯭ꯔꯥꯏ ꯔꯥꯏꯁ ꯆꯥꯗꯕ ꯑꯩ ꯀꯞꯄꯦ
ꯑꯗꯨꯗꯤ ꯅꯪ ꯄꯨꯟꯈꯤꯗ꯭ꯔꯦ ꯀꯥꯏꯔꯣ
ꯑꯩ ꯀꯞꯄꯦ ꯑꯗꯨꯗ ꯃꯥꯁꯨ ꯃꯥ ꯍꯧꯖꯤꯛ ꯌꯨꯝꯗ ꯂꯩꯇꯦꯕꯀꯣ ꯃꯥ ꯃꯆꯥ ꯇꯧꯔꯤꯕ
ꯐꯗ
ꯀꯩꯅꯣꯗ ꯎꯝ ꯑꯁꯥꯝꯗ ꯀ꯭ꯋꯥꯇꯗ ꯑꯋꯥ ꯅꯨꯄꯤꯅꯤ ꯆꯥꯛꯇꯥꯛꯅꯩ ꯑꯁꯥꯝꯗꯒ ꯍꯥꯏꯌꯦ ꯒꯧꯍꯥꯇꯗ
ꯑꯦꯗꯣ ꯑꯣꯏ
ꯑꯗꯨꯏ ꯃꯥ ꯂꯩꯇ꯭ꯔꯅꯤꯅ ꯑꯩꯈꯣꯏ ꯑ ꯂꯩꯩꯕꯈꯩ ꯄꯨꯜꯂꯦꯕ ꯑꯗꯨꯒꯤ ꯌꯦꯟ ꯆꯥꯅꯦꯕ ꯃꯥ ꯌꯥꯎꯝꯕꯅꯤ ꯇꯉꯥ
ꯑ ꯍꯥꯎꯕ꯭ꯔꯣ
ꯌꯥꯔꯣ
ꯎꯝ ꯅꯅꯤ ꯍꯥꯎꯒꯥꯏꯗꯤꯦ
ꯅꯪ ꯑꯗꯨ ꯍꯥꯎ ꯊꯣꯡꯉꯥꯗꯤ ꯍꯥꯎꯔꯦ ꯌꯦꯟꯁꯦ ꯍꯥꯎ ꯇꯣꯦ ꯍꯥꯎꯦ
ꯂ ꯍꯥꯎꯔꯦ
ꯍ ꯍ ꯍꯥꯎꯦ
ꯍ
ꯑꯣ
ꯅꯪꯗꯤ ꯀꯔꯝꯕꯅ ꯏꯍꯥꯎ ꯍꯥꯎꯒꯦ ꯎꯝ ꯉꯥ ꯌꯦꯟ ꯉꯥ ꯑꯣ ꯁꯟ ꯃꯌꯥꯝꯁꯤꯁꯨ ꯀꯔꯝꯕ ꯏꯍꯥꯎ ꯍꯥꯎꯋꯤ ꯅꯪꯗꯤ
ꯑ ꯆꯥꯅꯤꯡꯗꯦ ꯅꯪ ꯑꯗꯨꯒꯤꯔꯒ ꯅꯪ ꯑꯗꯨꯗꯒꯤ ꯏꯁꯤꯡ ꯇꯥꯔꯨꯕꯗꯒꯤ ꯅꯪ ꯑ ꯉꯥꯎꯕ꯭ꯔꯦ ꯍꯥꯏꯕ ꯄꯥꯎ ꯑꯃ ꯇꯥꯔꯤꯅꯦ
ꯃꯤ ꯍꯪꯉꯤꯁꯤ ꯈꯨꯝꯗꯦ ꯑꯩꯁꯦ ꯑꯉꯥꯎ ꯑꯩꯈꯩ ꯇꯥꯍꯜꯂꯦ
ꯍꯔꯇꯥꯕꯣ
ꯅꯪꯁꯨ ꯑꯃꯨꯛꯇꯪ ꯆꯠꯃꯤꯟꯅꯖꯦ ꯏꯁꯤꯡ ꯏꯟꯊꯥꯒꯦꯗꯨꯒ ꯑꯩꯅ ꯇꯧꯗꯨ ꯅꯪ
ꯀꯔꯤ
ꯑꯃꯨꯛꯇꯪ ꯀꯣꯏꯃꯤꯟꯅꯧꯁꯤꯗꯅ ꯂꯣꯛꯇꯥꯛꯇ ꯄꯨꯈꯤꯗ
ꯑꯩꯗꯤ ꯏꯔꯣꯏꯕ ꯍꯩꯌꯦ
ꯍ ꯏꯔꯣꯏꯕ ꯍꯩꯔꯁꯨ ꯅ ꯏꯁꯤꯡ ꯇꯥꯕꯦ ꯅꯪꯁꯨ ꯉꯥꯎꯔꯦ
ꯅꯣ ꯅꯣ ꯅ ꯅꯣꯅ ꯑꯩꯗꯤ ꯀꯩꯝꯇ ꯇꯧꯔꯣꯏ ꯏꯔꯣꯏꯕ ꯍꯩꯕꯅꯤ ꯏꯔꯣꯏ ꯀꯥꯈꯠꯛꯀꯅꯤ ꯉꯥ ꯑꯗꯨꯝ ꯐꯥꯒꯠꯂꯛꯀꯅꯤ
ꯊꯅꯣ ꯑꯗꯨꯝ ꯐꯔꯦ ꯉꯥ ꯉꯥ ꯐꯥꯔꯛꯅꯕ ꯇꯨꯡꯒꯣꯟꯜ ꯑꯃꯁꯨ ꯄꯨꯔꯛꯑꯅꯤ ꯅꯪ ꯏꯟꯊꯔꯒ ꯐꯥꯔꯛꯅꯕ
ꯖ ꯃꯤꯤꯔ ꯃ ꯇ ꯃꯊ ꯄꯤꯅꯤ
ꯀꯔꯤ ꯑꯩꯔꯨꯖ ꯆꯠꯂꯤꯅꯦ ꯈꯪꯕ꯭ꯔꯥ
ꯑꯣꯍ
ꯃꯤꯅꯦ ꯍꯪꯒꯁꯤꯦ ꯍꯗꯦ ꯑ ꯊꯄꯣꯟꯅꯪꯗ ꯀꯩꯩꯅꯎ ꯍꯥꯎꯒꯦ ꯍꯥꯏꯕ
ꯑꯣꯛ ꯁꯟ ꯌꯦꯟ ꯉꯥꯅꯨ ꯂꯩꯕꯤꯔꯕ
ꯑ
ꯉ ꯑꯩꯗꯤ ꯉꯥꯅꯨꯡꯅ ꯄꯥꯝꯃꯤꯗ
ꯎꯝ
ꯑꯗꯨ ꯑꯣꯡ ꯑꯄꯥꯝꯕꯝꯒꯅꯤ ꯑꯩ ꯈꯪꯉꯤ
ꯄꯃꯦꯗꯤ ꯑꯣꯉ
ꯎ ꯄꯅꯤ
ꯃꯔꯨ ꯌꯥꯎꯗꯕꯗꯣ ꯃꯔꯨ ꯌꯥꯎꯗꯕꯗꯨꯣ
ꯑꯣ ꯍꯣꯏ ꯅꯪ ꯅ ꯂꯩꯗ ꯅꯠꯇ꯭ꯔꯣ
ꯁꯌꯦ
ꯑꯩ ꯑꯣꯛꯇꯣ ꯑꯣꯂꯥꯥꯁꯦ ꯂꯩꯔꯒ ꯂꯩꯩꯖꯅꯤ
ꯑꯍꯨꯝ ꯑꯣꯏꯌꯣ ꯑꯅꯤꯗꯨꯗꯤ ꯑꯩ ꯑꯗ ꯈꯔ ꯌꯥꯔꯅꯤ ꯑꯅꯤꯗꯨꯗꯤ ꯑꯩ ꯏꯇꯣꯝꯗꯒꯤ ꯑꯣꯏꯔꯅꯤꯌꯦ ꯑꯍꯨꯝ ꯑꯣꯏ ꯂꯩꯔꯛꯑꯣ
ꯌꯥꯔ ꯑꯣꯏꯅꯤꯗꯨ ꯂꯤ ꯉꯃ ꯑꯗꯨꯗꯣ ꯍꯦꯅꯗꯦ ꯐꯥ ꯅꯠꯇꯦꯦ ꯆ ꯆ ꯍꯜꯂꯣ ꯍꯂꯣ ꯑꯃꯦ ꯊꯃꯦ ꯑ